ꯑꯥ ꯍꯜꯂꯣ ꯑ ꯍꯥꯎ꯫
ꯇꯥꯕ꯭ꯔꯣ꯫
ꯆꯥꯅꯤꯌꯦ ꯑ ꯆꯥꯛ ꯆꯥꯔꯦ꯫
ꯑꯩꯅ ꯉꯥꯡꯕ ꯇꯥꯕ꯭ꯔꯣ ꯐꯖꯅ ꯐꯣꯟꯖꯦ
ꯇꯥꯏꯌꯦ ꯇꯥꯏꯌꯦ ꯇꯥꯏꯌꯦ
ꯑ ꯍꯥꯟ ꯇ꯭ꯔꯣ ꯄꯨꯗꯒꯗꯤ ꯃꯌꯦꯛ ꯁꯦꯡꯉꯦ ꯁꯦꯡ ꯇꯧꯕꯗ ꯃꯈꯣꯟ ꯇꯥꯗꯦ ꯍꯥꯏꯕꯗꯣ ꯇꯥꯔꯕ꯭ꯔꯕ ꯉꯁꯤꯗꯤ
ꯑ ꯁꯤꯅ ꯁꯤꯅ ꯐꯔꯦ ꯁꯤꯗꯤ ꯐꯖꯅ ꯇꯥꯔꯦ
ꯑꯣ ꯑꯩꯗꯣ ꯐꯣꯟꯁꯦ ꯀꯩꯅꯣ ꯇꯧꯕ ꯎꯝ ꯐꯣꯟ ꯁ꯭ꯋꯤꯆ ꯑꯣꯞ ꯇꯝꯖꯜꯂꯒ ꯑꯃꯨꯛ ꯔꯤꯏꯁꯇꯥꯔꯠ ꯐꯣꯟ ꯁ꯭ꯋꯤꯆ ꯑꯣꯞ ꯇꯧꯔꯒ ꯑꯃꯨꯛ ꯊꯝꯕꯅꯦꯕ ꯑꯗꯨꯒ ꯀꯩꯅꯣ ꯇꯧꯕ ꯑꯣꯟ ꯇꯧꯔꯒ ꯑꯃꯨꯛ ꯌꯦꯡꯕ ꯑꯗꯨꯒꯤꯅꯣ ꯇꯥꯕꯅꯤꯗ ꯀꯩ ꯌꯦꯟꯖꯥꯡ ꯆꯥꯒꯦ ꯍꯜꯂꯣ ꯍꯜꯂꯣ ꯍꯜꯂꯣ ꯍꯜꯂꯣ ꯇꯥꯟꯗ꯭ꯔꯕꯣ ꯍꯜꯂꯣ ꯅꯦꯋꯥꯛꯌꯥꯗ ꯃꯥꯜꯂꯦ ꯑꯃꯨꯛ ꯄꯥꯏꯌꯨꯀꯣ